ꯎꯝ ꯇꯥꯏꯌꯦ꯫
ꯍꯥꯎ ꯆꯥꯛꯆꯥꯔꯕꯣ꯫
ꯑꯩ ꯍꯧꯖꯤꯛ ꯆꯥꯛ ꯆꯥꯔꯤ ꯅꯪꯗꯤ꯫
ꯊꯦꯡꯉꯦ ꯍꯦ ꯆꯥꯔꯦꯗ꯫
ꯎꯝ ꯊꯦꯡꯉꯦ꯫ ꯆꯥꯛ ꯊꯦꯡꯅ ꯆꯥꯏꯌꯦ ꯅꯣꯏꯗꯤ ꯀꯩ ꯍꯦꯟꯖꯥꯡ꯫
ꯑꯩꯈꯣꯏꯗꯤ ꯗꯥꯜꯒ ꯑꯦ ꯁꯣꯔꯤ ꯌꯥ ꯗꯥꯜꯒ ꯆꯅꯥꯒ ꯑꯂꯨ ꯀꯥꯎꯒꯔꯦꯅꯦ ꯉꯁꯥꯏ ꯀꯥꯕꯒꯤ ꯆꯥꯕꯤꯒꯤ꯫
ꯑꯌꯨꯛꯇ ꯆꯥꯕ꯭ꯔꯣ꯫
ꯍꯣꯏ ꯀꯩꯒꯤꯔꯣ ꯌꯥꯝ ꯊꯦꯡꯅ ꯀꯩꯒꯤꯔꯣ ꯌꯥꯝ ꯊꯦꯡꯅ ꯆꯥꯛꯆꯥꯕ ꯁꯦ꯫
ꯁꯤꯗꯗꯤ ꯑꯗꯨꯝ ꯆꯥꯛ ꯊꯦꯡꯅ ꯆꯥꯏꯑꯗꯨꯏꯅꯦ꯫
ꯑꯣ ꯊꯕꯛ ꯆꯠꯄ꯭ꯔꯣ꯫
ꯊꯕꯛ ꯆꯠꯇꯦ꯫
ꯎꯝ꯫ ꯀꯥꯏ ꯀꯥꯏꯗ ꯂꯩꯕ꯫ ꯐꯩꯌꯦ ꯐꯣꯏ ꯑꯩ ꯍꯣꯁꯇꯦꯜꯗ ꯂꯩꯗ꯫
ꯎꯝ ꯀꯔꯝꯕ ꯍꯣꯁꯇꯦꯜ ꯀꯗꯥꯏꯗꯅꯣ꯫
ꯁꯤꯂꯣꯡꯗ꯫
ꯎꯝ ꯐꯩꯅꯦ꯫
ꯅꯪꯗꯤ ꯀꯗꯥꯏꯗ ꯑꯣꯏꯕꯔꯣ꯫
ꯏꯝꯐꯥꯜꯗ ꯂꯩ꯫
ꯑꯣ ꯂꯥꯏꯔꯤꯛ ꯇꯝꯕ ꯂꯣꯏꯔꯕꯣ
ꯎꯃ ꯂꯣꯏꯔꯦ ꯅꯪꯗꯤ ꯀꯩ ꯇꯝꯃꯤꯅꯣ
ꯑꯩꯁꯨ ꯂꯣꯏꯈ꯭ꯔꯦꯗ ꯑꯗꯨꯝ ꯑꯦꯛꯖꯥꯝ ꯒꯨꯝꯕ ꯊꯥꯅꯕꯀꯣ ꯍꯣꯁꯇꯦꯜꯗ ꯑꯗꯨꯝ ꯂꯩꯕ
ꯎꯝ ꯌꯥꯝ ꯐꯩꯌꯦ ꯑꯗꯨꯗꯤ
ꯍꯩꯕ ꯅꯠꯇꯦꯗ ꯊꯕꯛ ꯊꯤꯕꯅꯤꯗ ꯊꯕꯛ ꯊꯤꯕꯅ ꯂꯥꯁ ꯑꯣꯞꯁꯟꯗ ꯂꯩ ꯂꯥꯏꯔꯤꯛ ꯇꯝꯕ ꯂꯣꯏꯕꯒꯤ ꯑꯗꯨꯒꯤ ꯊꯕꯛ ꯊꯤꯕ ꯍꯥꯏꯇꯥꯔꯦ
ꯑꯣ
ꯏꯝꯐꯥꯜ ꯀꯔꯤ ꯂꯩꯀꯥꯏꯗꯒꯤꯔꯣ
ꯎꯝ ꯑꯣ ꯈꯨꯟꯗꯤꯅꯦ ꯀꯩꯅꯣꯗ ꯑꯥꯗꯅꯦ ꯍꯥꯏꯕ ꯌꯥꯏ ꯑꯗꯣ ꯑꯁꯤ ꯑ ꯍꯥꯏꯕ ꯌꯥꯏꯗ ꯍꯥꯏ ꯍꯥꯏꯔꯒꯦ ꯀꯩꯅꯣꯗꯣ ꯀꯩꯊꯦꯜ ꯃꯥꯟꯕꯤꯗꯣ ꯎꯝ ꯑꯗꯨꯗꯒꯤ
ꯑꯣꯀꯦ ꯑꯩꯗꯤ
ꯑꯗꯨꯒ ꯑꯁꯤ ꯑꯥ
ꯑ ꯇꯕ꯭ꯔꯣ
ꯎꯝ ꯇꯥꯏꯌꯦ ꯇꯥꯏꯌꯦ
ꯑꯩꯗꯤ ꯅꯪꯒꯤ ꯃꯤꯡꯁꯦ ꯅꯨꯄꯥ ꯔꯥꯏꯅ ꯈꯟꯂꯨꯔꯤꯅꯦ
ꯑ ꯑꯗꯨ ꯑꯗꯨꯒꯤꯔ ꯕ꯭ꯔꯣ ꯇꯧꯔ ꯂꯩꯕꯗꯣ
ꯍꯣꯏ ꯂꯩꯁꯥꯕꯤ ꯑꯣꯏꯔꯝꯃꯤꯅꯦ ꯂꯥꯁꯇ
ꯎꯝ ꯂꯩꯁꯥꯕꯤꯅꯦ ꯃꯤꯡꯗꯣ ꯀꯃꯥꯏꯅ ꯅꯨꯄꯥ ꯃꯥꯟꯕ꯭ꯔꯣ
ꯑ ꯑꯗꯨꯝ ꯅꯨꯄꯥ ꯃꯥꯟꯕ ꯅꯡꯒꯤ ꯃꯤꯡꯗꯨ ꯂꯨꯈꯃꯂꯨ ꯍꯥꯏꯕꯗꯨ
ꯑꯣ ꯅꯪꯒꯤ ꯃꯤꯡꯅ ꯀꯔꯤ ꯑꯦꯍꯦ ꯀꯩꯅꯣ
ꯃꯤꯡꯒꯨꯝꯕ ꯍꯥꯏꯕ ꯌꯥꯏ ꯌꯥꯕ ꯃꯥꯜꯂꯦꯀꯣ ꯁꯤꯒꯤ ꯋꯥꯔꯤ ꯁꯥ ꯍꯥꯏꯕ ꯌꯥꯗꯕ꯭ꯔꯗꯨ ꯃꯥꯒꯤ ꯔꯨꯜꯁꯇꯨ ꯍꯥꯏꯕ ꯌꯥꯗꯕ꯭ꯔ
ꯑ ꯅꯪꯉꯣꯟ ꯅꯪ ꯈꯛ ꯎꯗꯕ꯭ꯔꯥ ꯃꯣꯏꯒꯤꯗꯣ
ꯎꯔꯦ ꯑꯗꯨ ꯃꯤꯡꯒꯨꯝꯕꯗꯤ ꯍꯥꯏꯕ ꯌꯥꯗꯦ ꯍꯥꯏꯕ ꯃꯥꯜ ꯃꯥꯜꯂꯦꯀꯣ
ꯎꯝ
ꯑꯗꯨꯁꯨ ꯈꯔꯛꯇꯤ ꯑꯗꯨꯝ ꯍꯥꯏꯅꯕ ꯃꯥꯜꯂꯦꯗ ꯀꯩꯁꯨꯕꯨꯗꯤ ꯀꯥꯏꯗꯕ ꯃꯥꯜꯂꯦ
ꯃꯤꯡ ꯍꯥꯏꯕ ꯌꯥꯗꯕꯁꯦ ꯂꯥꯏꯛ ꯄꯥꯔꯁꯅꯦꯜꯒꯤ ꯃꯤꯡꯒꯨꯝꯕꯀꯣ ꯑꯗꯣ ꯂꯥꯏꯛ ꯃꯐꯝꯒꯨꯝꯕ ꯄ꯭ꯂꯦꯁꯀꯨꯝꯕꯗꯤ ꯍꯥꯏꯕ ꯌꯥꯕ ꯃꯥꯥꯟꯂꯦ
ꯎꯝ ꯈꯔꯕꯨꯨꯗꯤ ꯍꯥꯏꯕ ꯌꯥꯕ ꯖꯥꯠꯅꯤ ꯀꯩꯁꯨꯕꯨꯗꯤ ꯀꯥꯏꯒꯗꯕ ꯃꯥꯟꯗꯦꯀꯣ
ꯎꯝ
ꯍꯣꯁꯇꯦꯜꯗ ꯂꯩꯕ ꯅꯨꯡꯉꯥꯏꯕ꯭ꯔꯣ
ꯍꯣꯁꯇꯦꯜꯗ ꯂꯩꯕꯁꯦ ꯆꯥꯛ ꯏꯟꯖꯥꯡꯗꯤ ꯑꯩꯅ ꯊꯣꯡꯕ ꯑꯗꯨꯒꯤ ꯑꯗꯨꯝ ꯅꯨꯡꯉꯥꯏꯌꯦ
ꯑꯦ ꯀꯩꯅꯣ ꯍꯣꯁꯇꯦꯜꯗ ꯂꯩꯔ ꯅꯣꯏ ꯆꯥꯛ ꯏꯟꯖꯥꯡ ꯊꯣꯡꯕ꯭ꯔꯣ꯫
ꯅꯠꯇꯦ ꯆꯥꯛ ꯏꯟꯖꯥꯡ ꯊꯣꯡꯗꯕꯤꯒꯤ ꯅꯨꯡꯉꯥꯏꯌꯦꯕ ꯍꯣꯁꯇꯦꯜꯗ ꯂꯩꯕꯁꯦ ꯚꯔꯥꯗ ꯚꯔꯥꯗ ꯂꯩꯔꯗꯤ ꯆꯥꯛ ꯏꯟꯖꯥꯡ ꯊꯣꯡꯕꯅꯤꯗꯅ ꯑꯗꯣ ꯊꯕꯛ ꯆꯤꯜꯂꯦꯗꯅ ꯚꯔꯥ ꯚꯔꯥꯗ ꯂꯩꯔꯗꯤ ꯔꯦꯟꯗ ꯂꯩꯔꯗꯤ ꯀꯗꯥꯏꯗꯩ ꯆꯥꯛ ꯅꯨꯃꯤꯠ ꯑꯅꯤ ꯆꯥꯛ ꯆꯥꯗꯕꯤ ꯊꯣꯛꯄꯅꯤꯅ꯫
ꯑ ꯌꯥꯝ ꯇꯜꯂꯦ ꯅꯪ꯫
ꯆꯥꯛ ꯊꯣꯡꯕꯗꯤ ꯆꯥꯛ ꯊꯣꯡꯕꯗꯤ ꯇꯜꯂꯦ ꯃꯤ ꯑꯃꯈꯛ ꯂꯩꯕꯁꯦ ꯅꯨꯡꯉꯥꯏꯇꯕꯅꯦ ꯔꯦꯟꯇ꯫ ꯋꯥꯈꯜ ꯋꯥꯈꯟꯁꯨ ꯊꯣꯛꯇꯕꯅꯦꯕ꯫ ꯇꯧꯅꯤꯉꯥꯏꯁꯨ ꯈꯪꯗꯕ ꯑꯃꯨꯛꯀ ꯍꯣꯁꯇꯦꯜ ꯂꯩ ꯍꯧꯖꯤꯛ ꯑꯗꯨꯝ ꯍꯣꯁꯇꯦꯜ ꯂꯩꯕꯅꯤꯅ ꯑꯗꯨꯝ ꯅꯨꯡꯉꯥꯏ ꯑꯩꯈꯣꯏ ꯆꯥꯛ ꯆꯥꯔꯣ ꯍꯥꯏꯅ
ꯅꯪꯁꯦ꯫ ꯅꯪꯁꯤ ꯂꯦꯡꯃꯩꯔꯣ ꯀꯕꯨꯏꯔꯣ ꯔꯣꯡꯃꯩꯔꯣ
ꯀꯔꯤꯃꯥꯟꯕ꯭ꯔꯣ ꯀꯔꯤꯃꯥꯟꯕ꯭ꯔꯣ꯫
ꯇꯥꯡꯈꯨꯜꯗꯤ ꯃꯥꯥꯟꯗꯦ꯫
ꯇꯥꯡꯈꯨꯜ ꯃꯥꯟꯗꯦ꯫
ꯎꯝ꯫
ꯑꯗꯨꯗꯤ ꯀꯔꯤ ꯃꯥꯟꯒꯦ꯫
ꯈꯪꯗꯦ ꯑꯗꯨꯗꯤ ꯃꯩꯇꯩꯁꯨ ꯃꯥꯟꯗꯦ꯫
ꯎꯝ ꯑꯗꯨꯗꯤ ꯀꯔꯤ ꯀꯔꯤ ꯇ꯭ꯔꯥꯏꯞ ꯃꯥꯟꯒꯦ ꯃꯩꯇꯩꯗꯤ ꯅꯠꯇꯦ꯫
ꯑꯥ ꯎꯝ ꯂꯦꯡꯃꯩ ꯑꯣꯏꯕ꯭ꯔꯥ꯫
ꯂꯦꯡꯃꯩꯁꯨ ꯅꯠꯇꯦ ꯇꯥꯡꯈꯨꯜꯅꯤꯗ꯫ ꯍꯣꯏ꯫
ꯇꯥꯡꯈꯨꯜ ꯃꯥꯟꯗꯕ ꯋꯥꯅꯦ꯫ ꯍꯥꯏꯗꯤ ꯋꯥ ꯉꯥꯡꯕ ꯀꯥꯟꯗꯀꯣ ꯑꯩꯒꯤ ꯐ꯭ꯔꯦꯟꯁꯨ ꯂꯩꯌꯦꯕꯀꯣ ꯇꯥꯡꯈꯨꯜꯒꯨꯝꯕꯗꯣ꯫ ꯑꯗ ꯃꯣꯏꯅ ꯋꯥ ꯉꯥꯡꯕꯒ ꯅꯪꯒ ꯉꯥꯡꯕꯒ ꯃꯥꯟꯅꯗꯕ꯫ ꯍꯥꯏꯗꯤ ꯃꯣꯏ ꯀꯃꯥꯏꯅ ꯍꯥꯏꯁꯤꯔ ꯈꯪꯗꯦ꯫
ꯎꯝ꯫
ꯇꯥꯡ ꯑꯩꯅꯤ
ꯀꯔꯤ ꯀꯔꯤ ꯀꯣꯂꯦꯖꯇ ꯀꯥꯕ꯭ꯔꯣ ꯅꯪꯗꯤ ꯀꯥꯔꯝꯕ ꯀꯔꯤ ꯀꯣꯂꯦꯖꯇ ꯀꯥꯔꯝꯕꯅꯣ
ꯑꯁꯤ ꯑꯦꯝ ꯕꯤ ꯀꯣꯂꯦꯖꯇ ꯀꯥꯔꯝꯕꯅꯤꯗ꯫
ꯑꯣ꯫
ꯈꯪꯕ꯭ꯔꯥ ꯑꯦꯝ ꯕꯤ ꯀꯣꯂꯦꯖ꯫
ꯈꯪꯉꯦꯗ ꯈꯪꯉꯦꯗ ꯑꯩꯁꯨ ꯗꯤ ꯑꯦꯝ ꯀꯣꯂꯦꯖꯇ ꯀꯥꯔꯝꯃꯦ ꯑꯦꯝ ꯌꯨꯒꯤꯗꯣ꯫ ꯑꯦꯝ ꯌꯨ ꯗꯤ ꯑꯦꯝ ꯀꯣꯂꯦꯖꯇ ꯀꯥꯔꯝꯃꯦ ꯍꯥꯟꯅ ꯊꯥꯎ ꯇꯨ ꯊꯥꯎꯖꯟ ꯇ꯭ꯋꯦꯟꯇꯤ ꯋꯥꯟꯗ꯫ ꯑꯗꯨꯒ ꯇꯨ ꯊꯥꯎꯖꯟ ꯇ꯭ꯋꯦꯟꯇꯤ꯫ ꯐꯣꯔꯗꯔꯥ ꯃꯥꯁꯇ꯭ꯔ ꯂꯣꯏꯕ ꯇ꯭ꯋꯦꯟꯇꯤ ꯇ꯭ꯋꯦꯟꯇꯤ ꯐꯣꯔꯗ ꯃꯥꯜꯂꯦ ꯃꯥꯁꯇ꯭ꯔ ꯂꯣꯏꯕ
ꯎꯝ꯫ ꯑꯗꯨꯗꯤ ꯑꯩꯅ ꯍꯥꯟꯅ ꯂꯣꯏꯕ꯭ꯔꯣ꯫
ꯎꯝ ꯅꯪ ꯃꯥꯁꯇꯔ ꯀꯔꯤ ꯆꯍꯤꯗ ꯂꯣꯏꯌꯦ꯫
ꯑꯩꯅ ꯇꯨ ꯊꯥꯎꯖꯟ ꯇ꯭ꯋꯦꯟꯇꯤ ꯊ꯭ꯔꯤꯗ ꯃꯥꯜꯂꯦ꯫
ꯑꯣ꯫
ꯅꯪꯅ ꯇ꯭ꯋꯦꯟꯇꯤ ꯐꯣꯔꯗ ꯂꯣꯏꯕ꯫
ꯇ꯭ꯋꯦꯟ ꯇ꯭ꯋꯦꯟꯇꯤ ꯐꯣꯔꯗ ꯑꯩ ꯃꯥꯁꯇꯔ ꯑꯅꯤꯔꯛ ꯇꯧꯕꯅꯤꯅ ꯀꯣꯔꯁ ꯑꯅꯤꯗꯀꯣ꯫
ꯑꯣ
ꯀꯔꯤ ꯁꯕꯖꯦꯛꯇ ꯇꯧꯕ꯭ꯔ ꯅꯪꯗꯤ
ꯍꯤꯁꯇ꯭ꯔꯤ
ꯑꯣ
ꯅꯪꯗꯤ
ꯑꯩꯅꯥ ꯑꯦꯝ ꯕꯤ ꯑꯦꯗ ꯑꯃ ꯄꯣꯂꯤꯇꯤꯀꯦꯜ ꯁꯥꯏꯟꯁꯇ ꯑꯃ
ꯑꯣ ꯐꯩꯅꯦ ꯑꯩꯗꯤ ꯁꯤꯂꯣꯡꯗ ꯂꯩꯔꯒ ꯊꯕꯛ ꯑꯦꯛꯖꯥꯝ ꯊꯥꯅꯤ ꯍꯥꯏꯔꯕ
ꯍꯣꯏꯅꯦ ꯊꯕꯛ ꯑꯦꯖꯥꯝ ꯊꯥꯔꯉꯥꯏ ꯑꯩꯒꯤꯗꯤ ꯄꯨꯟꯁꯤꯁꯦ ꯂꯥꯏꯔꯤꯛ ꯄꯥꯕ ꯉꯥꯛꯇ ꯂꯥꯏꯔꯤꯛ ꯄꯥꯕꯗ ꯋꯥꯔꯦ
ꯑꯗꯨꯒꯤ ꯋꯥꯔꯜ ꯀꯞ ꯍꯧꯖꯤꯛ ꯑꯁ ꯋꯥꯔꯜꯗ ꯀꯞ ꯂꯩꯕꯒꯤꯀꯣ ꯂꯥꯏꯔꯤꯛꯁꯨ ꯄꯥꯕ ꯌꯥꯗꯦ
ꯑꯣ ꯑꯩꯁꯨ ꯌꯦꯡꯉꯦ ꯋꯥꯔꯜ ꯀꯞ ꯄꯨꯗꯤ
ꯁꯤꯒꯤ ꯄ꯭ꯔꯣꯖꯦꯛꯁꯦ ꯁꯤꯃꯨꯛ ꯇꯧꯕꯅꯤꯅ
ꯅꯠꯇ꯭ꯔꯥ ꯗꯤꯁꯇ꯭ꯔ꯭ꯦꯛꯁꯟ ꯌꯥꯝ ꯄꯤꯌꯦꯕ ꯑꯩꯉꯣꯟꯗ
ꯑꯩꯁ
ꯋꯥꯔꯜ ꯀꯞ ꯀꯅꯥꯒꯤ ꯐꯦꯟꯔꯣ
ꯑꯁ ꯑꯩꯕꯨ ꯂꯣꯏꯅꯃꯛꯀꯤ ꯐꯦꯟꯅꯤ
ꯔꯣꯅꯥꯜꯗꯣꯒꯤ ꯃꯥꯜꯂꯦꯗ ꯅꯪꯁꯤ ꯃꯈꯣꯟꯁꯤ
ꯑꯗꯨꯁꯨ ꯑꯣꯏꯌꯦ ꯃꯦꯁꯤꯁꯨ ꯑꯣꯏꯌꯦ ꯂꯣꯏꯅ ꯑꯣꯏꯌꯦꯗ ꯑꯩꯗꯤ ꯅꯥꯏꯃ꯭ꯔꯁꯨ ꯑꯣꯏꯌꯦ ꯑ ꯂꯣꯏꯅ ꯑꯣꯏꯌꯦ ꯑꯣꯏꯗꯕ ꯂꯩꯇꯦ ꯂꯣꯏꯅ ꯌꯦꯡꯉꯦ ꯑꯩꯅ ꯑꯄꯥꯝꯕ
ꯑꯩꯗꯤ ꯔꯣꯅꯥꯜꯗꯣ ꯈꯤꯇꯪ ꯌꯦꯡꯉꯦ꯫ ꯔꯣꯅꯥꯜꯗꯣ ꯔꯣꯅꯥꯜꯗꯣ ꯌꯥꯎꯗ꯭ꯔꯗꯤ ꯌꯦꯡꯂꯔꯣꯏ
ꯏꯁ ꯀꯔꯤꯒꯤꯅꯣ ꯔꯨꯅꯥꯜꯗꯣꯁꯨ ꯌꯥꯝ ꯑꯍꯟ ꯑꯣꯏꯈ꯭ꯔꯦ
ꯔꯣꯅꯥꯜꯗꯣꯅꯤꯅꯦ ꯑꯈꯣꯏꯅ ꯄꯥꯝꯃꯤꯁꯦ
ꯅꯨꯄꯥ ꯊꯣꯛꯄꯗꯣ ꯃꯅꯤꯅꯦ
ꯎꯝ
ꯅꯨꯄꯥ ꯊꯣꯛꯇꯔꯣ ꯔꯣꯅꯥꯜꯗꯣꯗꯣ
ꯊꯣꯛꯏꯗ ꯑꯩꯅꯦ ꯑꯁꯨ ꯄꯥꯝꯃꯦ ꯍꯥꯏꯕ ꯌꯥꯝ ꯂꯩꯇꯦꯗ ꯂꯣꯏꯅꯃꯛ ꯄꯥꯝꯃꯦ
ꯂꯣꯏꯅꯃꯛ ꯍꯥꯏꯕꯨ ꯑꯩꯅ ꯌꯦꯡꯕ ꯉꯥꯛꯇꯥ ꯍꯥꯏꯕꯅꯤꯀꯣ
ꯎꯝ ꯐꯨꯠꯕꯣꯜ ꯐꯦꯟꯂꯣ ꯑꯗꯨꯗꯤ ꯅꯪꯁꯦ ꯐꯨꯠꯕꯣꯜꯒꯤ ꯐꯦꯟ ꯑꯣꯏꯕꯖꯥꯠꯂ ꯅꯠꯇ꯭ꯔ ꯋꯥꯔꯜꯀꯞ ꯈꯛꯇꯥ ꯌꯦꯡꯕ ꯖꯥꯠꯂ
ꯐꯨꯠꯕꯣꯜ ꯑꯗꯨꯝ ꯌꯦꯡꯉꯦꯗ ꯑꯩꯗꯤ ꯈꯨꯟꯗ ꯑꯗꯨꯝ ꯁꯥꯟꯅꯔꯒꯁꯨ ꯁꯨꯝ ꯌꯦꯡꯉꯦꯕꯀꯣ ꯃꯣꯏ ꯁꯥꯟꯅꯕꯗꯣ
ꯅꯪ ꯆꯥꯛ ꯆꯥꯏ
ꯍꯩꯇꯦ
ꯆꯥꯛ ꯆꯥꯔꯤꯉꯩꯗꯤ ꯀꯩꯁꯨ ꯀꯥꯏꯗꯦꯗꯅꯀꯣ ꯋꯥꯔꯤ ꯁꯥꯕꯁꯦ
ꯎꯝ ꯆꯥꯕꯁꯨ ꯂꯣꯏꯒꯗꯧꯔꯦ
ꯆꯥꯕ ꯃꯈꯣꯟ ꯇꯥꯗꯦꯗ
ꯑꯦ ꯆꯥꯛ ꯆꯥꯕꯕꯨ ꯃꯈꯣꯟ ꯌꯥꯝ ꯁꯥꯏꯔꯒ ꯊꯣꯛꯀꯗ꯭ꯔꯣ
ꯅꯪꯒꯤ ꯋꯥ ꯉꯥꯡꯕꯗꯣ ꯀꯔꯤꯁꯨ ꯆꯤꯟꯗ ꯀꯔꯤꯁꯨ ꯆꯥꯕ ꯃꯥꯟꯗꯦꯕ
ꯑꯥꯎ ꯈꯤꯇꯪ ꯈꯤꯇꯪ ꯍꯥꯞꯄ ꯆꯥꯔꯦꯕ ꯌꯥꯝꯗꯕꯤꯗ ꯑꯗꯨꯝ ꯁꯥꯟꯅꯔꯒ ꯆꯥꯕ ꯉꯁꯤꯗꯣ ꯆꯥ ꯌꯥꯝ ꯈꯔꯗꯤ ꯊꯦꯡꯉꯦ ꯉꯁꯤꯗꯣ ꯍꯧꯖꯤꯛ ꯂꯥꯝꯕꯗꯣ ꯂꯥꯝꯗ꯭ꯔꯕ
ꯀꯅꯥꯒ ꯂꯩꯃꯤꯟꯅꯕ꯭ꯔꯣ ꯅꯊꯟ ꯂꯩꯕ꯭ꯔꯣ
ꯎꯝ ꯏꯆꯦ ꯂꯩꯌꯦ ꯏꯅꯥꯎꯅꯨꯄꯤ ꯂꯩꯑꯦ ꯏꯅꯥꯎꯅꯨꯄꯥ ꯂꯩꯑꯦ
ꯑꯣ
ꯂꯣꯏꯅ ꯂꯩꯈ꯭ꯔꯦ ꯁꯤꯗ ꯈꯨꯟꯗ ꯏꯃꯥ ꯈꯛꯇ ꯉꯥꯏꯔꯦ ꯂꯩꯍꯧꯕ
ꯑꯣ
ꯑꯁꯤꯗ ꯊꯕꯛ ꯃꯤ ꯈꯔ ꯊꯕꯛ ꯇꯧꯋꯦ ꯏꯅꯥꯎꯅꯨꯄꯥꯅ ꯎꯝ ꯇꯨꯋꯦꯜꯐ ꯀꯥꯔ ꯂꯩꯕꯒꯤꯀꯣ ꯑꯗꯨꯒꯤ ꯃꯥꯁꯨ ꯁꯤꯗ ꯂꯩꯕ
ꯎꯝ
ꯅꯪꯗꯤ ꯐꯦꯃꯤꯂꯤ ꯃꯦꯝꯕꯔꯁ ꯀꯌꯥꯔꯣ ꯅꯆꯤꯟ ꯅꯅꯥꯎ
ꯑꯩꯈꯣꯏ ꯑꯩꯈꯣꯏꯁꯦ ꯃꯔꯤꯅꯦ
ꯑꯣ ꯆꯥꯞ ꯃꯥꯟꯅꯩ
ꯃꯔꯤ ꯏꯌꯥꯝꯕ ꯑꯃ ꯂꯩꯌꯦ ꯑꯗꯨ ꯑꯩꯒꯤ ꯃꯈꯥꯗ ꯑꯤꯅꯥꯎ ꯅꯨꯄ ꯑꯃꯥ ꯑꯤꯅꯥꯎ ꯅꯨꯄꯥ ꯑꯃ ꯑꯗꯨ ꯏꯆꯟ ꯅꯨꯄꯤ ꯑꯃ
ꯁꯦꯀꯦꯟꯅꯤꯅꯦ ꯑꯗꯨꯗꯤ ꯅꯪꯁꯨ
ꯍꯣꯏ ꯅꯪꯁꯨꯔꯣ
ꯏꯕꯅꯤ ꯆꯞ ꯃꯅꯩ ꯑꯩꯁꯨ ꯁꯦꯀꯦꯟꯅꯦ
ꯎꯝ
ꯑꯥ ꯅꯪꯒ ꯋꯥꯔꯤ ꯁꯥꯟꯅꯔ ꯑꯩꯒꯤ ꯐ꯭ꯔꯦꯟ ꯇꯥꯡꯈꯨꯜꯒꯤ ꯐ꯭ꯔꯦꯟ ꯃꯌꯥꯝꯗꯨ ꯅꯤꯡꯁꯤꯡꯉꯤꯅꯤ ꯀꯨꯏꯔꯦ ꯃꯣꯏꯒ ꯋꯥꯔꯤ ꯁꯥꯟꯅꯗꯕ
ꯃꯣꯏ ꯈꯨꯟꯗꯣ ꯌꯥꯝ ꯂꯥꯞꯅ ꯂꯥꯞꯅ ꯂꯩꯌꯦꯕꯀꯣ
ꯎꯝ ꯎꯈ꯭ꯔꯨꯜꯗꯒꯤꯔꯣ
ꯎꯈ꯭ꯔꯨꯜ ꯅꯠꯇꯦ ꯑꯁꯤ ꯀꯩꯕꯥ ꯀꯥꯎꯕꯨ ꯀꯥꯎꯒꯔꯦ ꯀꯨꯏꯃꯟꯕꯒꯤ ꯎꯝ ꯕꯔꯃꯥ ꯕꯣꯔꯗꯔ ꯃꯅꯥꯛꯇ ꯂꯩꯕꯁꯤꯡꯅꯤ
ꯑꯣ ꯀꯁꯣꯝ ꯈꯨꯂꯦꯟ ꯁꯥꯏꯠꯇꯒꯤ ꯑꯣꯏꯔꯝꯒꯅꯤ
ꯎꯝ
ꯀꯨꯏꯔꯦꯗ ꯍꯧꯖꯤꯛ ꯍꯧꯖꯤꯛ ꯄꯥꯎ ꯐꯥꯎꯅꯗ꯭ꯔꯦꯗ ꯐꯔꯦꯟꯁꯤꯡꯗꯨ
ꯅꯪꯒꯤ ꯃꯈꯣꯟꯁꯤꯁꯨ ꯑꯁ ꯑꯩꯗꯤ ꯅꯪꯒꯤ ꯃꯈꯣꯟꯁꯦ ꯑꯩꯒꯤ ꯐ꯭ꯔꯦꯟ ꯌꯥꯝ ꯑꯃ ꯅꯨꯄꯤ ꯑꯃ ꯌꯥꯝ ꯃꯥꯜꯂꯤꯅꯦ ꯃꯥꯁꯨ ꯃꯥꯁꯨ ꯔꯣꯟꯃꯩꯅꯦꯕ
ꯑꯣ
ꯃꯥꯁꯨ ꯑꯦꯟ ꯗꯤ ꯀꯣꯂꯦꯖꯇ ꯀꯥꯕ ꯃꯥꯜꯂꯦ ꯑꯦꯟ ꯕꯤꯗ ꯃꯣꯗꯥꯜꯔ ꯑꯦ ꯀꯥꯎꯒ꯭ꯔꯦ ꯈꯪꯕ꯭ꯔꯥ ꯅꯪ ꯌꯨꯅꯤꯁ ꯀꯥꯝꯃꯩ ꯈꯪꯕ꯭ꯔꯥ ꯑꯦꯝꯕꯤꯗ ꯀꯥꯕ ꯃꯥꯜꯂꯦ
ꯈꯪꯗꯦꯅꯦ ꯑꯩꯗꯤ ꯃꯤ ꯌꯥꯝꯒꯥꯅꯤ ꯇꯤꯟꯅꯗꯕꯅꯤꯅ ꯈꯪꯗ꯭ꯔꯦ ꯀꯣꯂꯦꯖ ꯀꯥꯏ ꯍꯥꯏ ꯋꯥꯅꯤ ꯑꯦꯛꯖꯥꯝ ꯃꯇꯝꯗꯅ ꯆꯠꯂꯦ꯫
ꯑꯁ ꯅꯪ ꯃꯈꯣꯟꯗꯤ ꯌꯥꯝ ꯃꯥꯜꯂꯦ ꯃꯥ꯫
ꯈꯔ ꯈꯔ ꯃꯥꯟꯅꯕꯁꯨ ꯂꯩꯕꯅꯤ ꯑꯗꯨꯒꯤꯅꯤ꯫
ꯍꯨꯝ ꯍꯨꯝ ꯂꯩꯕ ꯅꯨꯡꯉꯥꯏꯕ꯭ꯔꯥ ꯁꯤꯂꯣꯡꯗ ꯏꯪꯕꯔ ꯁꯥꯕ꯭ꯔꯥ꯫
ꯏꯪꯉꯦ ꯏꯁꯤꯡ ꯏꯁꯤꯡꯒ ꯐꯨꯠꯂꯒ ꯏꯔꯨꯎꯕꯅꯦ ꯑꯩꯈꯣꯏꯗꯤ꯫
ꯑꯁ ꯅꯨꯡꯉꯥꯏꯅꯦ ꯁꯤꯗꯅ ꯑꯁ ꯌꯥꯝ ꯁꯥꯔꯒ ꯂꯩꯕ ꯌꯥꯗꯕ꯫
ꯑꯁ ꯑꯩꯈꯣꯏꯗꯤ ꯏꯪꯕꯒꯤ ꯏꯪꯃꯟꯕꯩ ꯑꯃꯨꯛ ꯇꯜꯂꯛꯑꯦ꯫
ꯎꯝ꯫
ꯑꯩꯗꯤ ꯁꯕꯗꯨꯅ ꯍꯦꯟꯅ ꯅꯨꯡꯉꯥꯏꯗ ꯍꯥꯏꯕꯗꯤ ꯏꯔꯨꯒꯦ ꯍꯥꯏꯔꯁꯨ ꯏꯁꯤꯡ ꯏꯪꯕꯅ ꯐꯠ ꯐꯠ ꯐꯠ꯫ ꯏꯔꯨꯒꯦ ꯌꯥꯏꯍꯥꯏꯕꯅꯤꯗ ꯑꯍꯨꯝꯂꯛ ꯃꯔꯤꯔꯛ꯫
ꯑꯗꯨ ꯌꯥꯝ ꯁꯔꯥꯗꯤ ꯑꯁ ꯂꯩꯕ ꯉꯝꯗꯦꯍꯦ꯫